ꯄꯕꯣ
ꯇꯥꯔꯦꯅꯦꯔ ꯋꯥꯁꯦ ꯑꯗꯨꯝ ꯗꯤꯁꯀꯅꯦꯛ ꯇꯧꯔꯛꯑꯦ ꯀꯩꯅꯣ
ꯑꯗꯨꯅꯦ ꯈꯔ ꯅꯨꯡꯉꯥꯏꯕ ꯋꯥꯠꯂꯦ
ꯑꯗꯩ ꯉꯁꯥꯏꯦ ꯗꯤꯁꯀꯅꯦꯛ ꯇꯧꯔꯒ ꯁꯨꯃꯥꯏꯅ ꯃꯨꯠꯈꯤꯕꯁꯦ ꯑꯗꯨꯝ ꯋꯥ ꯉꯥꯡꯕꯒꯤꯩꯅꯣꯗꯤ ꯄꯣꯁꯦꯁꯦ ꯆꯣꯡꯊꯣꯛꯇꯦꯕ ꯃꯤꯅꯤꯠ ꯇꯔꯥ ꯑ ꯐꯥꯔ ꯀꯟꯖ ꯎꯔꯉ
ꯑꯝ
ꯑ ꯅꯪ ꯆ
ꯑꯪꯒꯤꯗꯁꯨꯨꯝꯕꯣꯡ ꯂꯩ ꯃꯔ ꯑꯩꯥꯏ
ꯀꯌꯥꯝꯄ꯭ꯔꯁꯦ ꯁꯧꯖꯦ ꯊꯒꯦ
ꯏꯆ ꯍ ꯆꯠꯇꯦꯗ ꯇꯧꯔꯤꯁꯦ ꯊꯕꯛꯁꯦ ꯗꯤꯌꯥꯔꯝ ꯇꯥꯗꯦ ꯍꯥꯏꯗꯤ ꯑꯇꯣꯞꯄ ꯊꯕꯛ ꯑꯃ ꯑꯃꯁꯨ ꯄꯣꯛꯂꯥꯛꯇ ꯂꯥꯛꯁꯤꯟꯕꯅꯤꯅꯅꯦ ꯃꯥꯏꯄꯨꯅꯅ ꯊꯕꯛ ꯑꯃ ꯇꯧꯕ ꯃꯇꯝꯗ ꯇꯧꯕ ꯉꯝꯗ꯭ꯔꯦ ꯃꯤꯔꯣꯟꯂꯒ ꯂꯩꯇꯕꯅꯤꯅꯅꯦ
ꯎꯝ꯫
ꯌꯥꯝ ꯋꯥꯏ꯫ ꯀꯔꯤ ꯏꯟꯖꯥꯡ ꯆꯥꯔꯒꯦ?
ꯎꯝ꯫
ꯃꯔꯨ ꯃꯃꯥꯗꯅꯤ
ꯗꯨꯅꯤ꯫
ꯑꯗꯩ ꯏꯁꯤꯡꯖ ꯈꯤꯛ - ꯈꯤꯛꯇꯅ ꯇꯧꯗꯣꯏ ꯑꯣꯏꯔꯝꯅꯤꯅꯦ꯫
ꯑꯗꯒꯗꯤ ꯑꯃꯨꯛ ꯅꯨꯡꯁꯥ ꯀꯩꯅꯣ ꯇꯧꯕ ꯑꯗꯨꯝꯕꯗꯣ ꯌꯥꯗꯕꯤ
ꯑꯩꯗꯤ ꯔꯥꯅꯤ ꯐꯤ ꯑꯗꯨꯗ ꯑꯩꯗꯤ ꯐꯤꯒꯦ ꯀꯩꯀꯥ ꯑꯣꯏꯅ ꯀꯔꯕꯥꯔ ꯇꯧꯔꯦ꯫
ꯐꯩꯌꯦ- ꯐꯩꯌꯦ ꯑꯗꯨꯅ ꯗꯨꯝ꯫
ꯍꯥꯏꯗꯤ ꯀꯥꯅꯩ- ꯀꯥꯟꯅꯩ ꯐꯤ ꯁꯥꯕꯤꯈꯩꯗ ꯂꯪ ꯄꯤꯗ ꯔꯦꯗꯅ
ꯑꯥ꯫
ꯑꯗꯨꯒ ꯑꯩꯅ ꯐꯤ ꯍꯧꯅ
ꯎꯝ ꯏꯠ ꯍꯥꯏꯗꯤ ꯐꯤ ꯈꯣꯝꯕ ꯈꯣꯠꯄꯗ ꯑꯣꯏꯅ ꯇꯧꯔꯦꯗꯅ ꯏꯁꯥꯗꯤ ꯋꯥꯗ꯭ꯔꯦꯗꯅ ꯑꯗꯨꯅ ꯐꯨꯡ
ꯎꯝ- ꯎꯝ- ꯎꯝ꯫
ꯎꯝ ꯑꯗꯨꯅ ꯑꯗꯨꯝ ꯅꯨꯡꯉꯥꯏ ꯍꯥꯏꯗꯤ ꯆꯠꯂ- ꯆꯠꯂ ꯑꯩꯅ ꯈꯣꯡꯀꯠꯂꯨꯕ ꯑꯩꯅ ꯌꯦꯡꯁꯤꯜꯂꯨꯕ ꯑꯗꯨꯝ ꯑꯣꯏꯅ ꯇꯧꯔꯕꯅꯤꯅ꯫
ꯐꯩ ꯑꯗꯨꯅ ꯑꯗꯨꯒ ꯑꯗꯨꯝ ꯕꯖꯥꯔꯗ ꯊꯥꯕ꯭ꯔꯣ ꯃꯔꯨꯞ ꯇꯧꯕ꯭ꯔꯣ?
ꯍꯟꯗꯛꯁꯦ ꯑꯩꯅ ꯃꯔꯨꯞ ꯑꯃ ꯍꯧꯖꯟꯖꯤꯔꯅ ꯈ ꯈꯂꯤꯕ
ꯐꯩ ꯐꯩ ꯃꯔꯨꯞ ꯇꯧꯕꯗꯨꯖꯨ ꯍꯧꯖꯤꯛ ꯐꯤ ꯑꯃ ꯊꯣꯛ ꯂꯥꯎꯅ ꯂꯩꯒꯦ ꯍꯥꯏꯕꯗ ꯍꯨꯀꯤꯛ
ꯍꯧꯖꯤꯛꯇꯤ ꯄꯩꯁꯥꯗꯣ ꯑꯥ ꯌꯧꯅꯔꯦꯗꯅ ꯐꯤ ꯑꯃꯝꯗ ꯂꯤꯁꯤꯡ ꯀꯨꯟ - ꯀꯨꯟꯊ꯭ꯔꯥ ꯄꯤꯔꯕꯅꯤꯅ ꯂꯨꯍꯣꯡꯗꯧꯕ ꯀꯩꯩꯅꯒꯩꯖꯤꯖꯨ ꯃꯥꯅꯦ꯫ ꯂꯨꯍꯣꯡꯕ ꯑꯝꯗ ꯔꯥꯅꯤ ꯐꯤꯖꯦ ꯑ ꯍꯨꯝ ꯃ ꯑꯍꯨꯝ ꯑꯍꯨꯝ ꯃꯔꯤ ꯑꯗꯨꯗꯥ ꯑꯗꯨꯗꯤ ꯈꯣꯀ ꯐꯤꯒꯦꯒꯗꯣ꯫
ꯎꯝ꯫
ꯑꯗꯨꯒ ꯇꯧꯔꯒ ꯑꯗꯨꯃꯥꯏꯅ ꯑꯅꯤ - ꯑꯅꯤꯗꯣ ꯑꯗꯨꯃꯥꯏꯅ ꯄꯤꯕ ꯈꯣꯠꯄꯅ ꯈꯜꯂꯦ꯫
ꯐꯩꯌꯦ - ꯐꯩꯌꯦ ꯈꯤꯇꯪꯗ ꯑꯣꯏꯁꯨ ꯃꯇꯦꯡ- ꯃꯇꯦꯡ
ꯃꯥꯅꯦ- ꯃꯥꯅꯦ꯫
ꯃꯥꯟꯅꯤ ꯍꯥꯏꯗꯤ ꯑꯩꯈꯣꯏꯗꯤ ꯗꯨꯝ ꯏꯃꯥ ꯏꯄꯥ ꯊꯕꯛ ꯇꯧꯍꯧꯕꯁꯨ ꯅꯠꯇ꯭ꯔꯕꯅꯤꯅ ꯏꯃꯨꯡ ꯃꯅꯨꯡ ꯂꯨꯍꯣꯡꯕ ꯑꯝꯗ ꯆꯪꯉꯤꯖꯦ ꯑꯗꯨꯅ
ꯃꯤꯅꯗꯤ ꯍꯥꯏꯕ ꯇꯤꯠ ꯇꯤꯠ ꯇꯤꯠ ꯃꯀꯨꯞ ꯃꯇꯥ ꯂꯩꯕꯗ ꯉꯥꯛꯇꯅꯤ ꯍꯥꯏꯖꯤ ꯐꯤꯒꯒ ꯂꯤꯁꯤꯡ ꯇꯔꯥꯃꯉꯥ ꯇꯔꯥꯗꯤꯦ
ꯎꯝ
ꯊꯝꯕꯒꯝꯗꯅ ꯂꯤꯁꯤꯡ ꯇꯔꯥꯃꯨꯛ ꯄꯤꯗꯦ
ꯎꯝ
ꯀꯕꯖꯠ ꯎ ꯌꯦꯡꯉꯣꯅꯦ ꯐꯅꯦꯛ ꯐꯤꯗꯪ ꯂꯥꯡꯕꯗ ꯂꯨꯄꯥ ꯂꯥꯡꯉꯤ ꯃꯌꯥꯅꯦ ꯍꯥꯏꯕ ꯑꯣ ꯂꯩꯩꯖꯦ
ꯃꯥꯅꯦ ꯎꯝ ꯑꯗꯨꯅ ꯏꯁꯥꯅ ꯈꯔ ꯂꯥꯡꯁꯤꯜꯂꯒ ꯃꯇꯦꯡ ꯃꯇꯦꯡ ꯑꯣꯏꯍꯧꯔꯗꯤ ꯏꯃꯥ ꯏꯄꯥꯗꯁꯨ ꯈꯔ ꯌꯥꯡꯉꯦ
ꯎꯝ
ꯃꯣꯏꯉꯣꯟꯗ ꯂꯣꯏꯅ ꯍꯥꯏꯖꯤꯟꯕꯗꯨꯁꯨ ꯃꯣꯏꯁꯨ ꯆꯂꯣ ꯆꯕ ꯑꯃ ꯊꯤꯟꯅꯗꯕꯅꯤꯅ ꯅꯨꯡꯉꯥꯏ ꯄꯣꯟꯗꯦ ꯃꯆꯥꯅ ꯄꯥꯝꯕꯗꯣ ꯄꯤꯅꯤꯡꯉꯤꯕꯅꯤ ꯄꯤꯅꯤꯡꯉꯦꯗꯅ ꯂꯩꯇ꯭ꯔꯗꯤ ꯀꯔꯤꯒꯤ ꯄꯅꯦ
ꯍꯖ ꯂꯥꯛꯑꯅꯤ ꯍꯦꯜꯂꯛꯑꯅꯤꯀꯣ
ꯑꯦꯗꯥꯅꯤ
ꯑꯗꯒꯤ ꯑꯁ ꯃꯀꯨꯝ ꯃꯇꯥ ꯂꯩꯏꯕꯗꯨꯗ ꯀꯔꯤꯅꯣꯕ ꯇꯧꯗꯣꯏꯁꯦ
ꯎꯝ
ꯁꯅꯥ ꯂꯤꯛꯇ ꯑꯃꯨꯛ ꯀꯩꯀꯥꯒꯤꯗ ꯑꯃꯨꯛ ꯈꯔ ꯆꯪꯒꯅꯤ ꯑꯗꯨꯝ
ꯎꯝ
ꯒ꯭ꯌꯥꯟ ꯇꯥꯗꯦꯗꯦꯕꯦꯝ ꯑꯃ ꯇꯧꯗꯣꯏꯁꯦ ꯅꯪꯅ ꯄꯩꯁꯥꯁꯦ ꯇꯦꯠ ꯇꯦꯠ ꯇꯦꯠꯇꯦ ꯈꯔ ꯈꯔ ꯇꯥꯜꯂꯒ ꯑꯩꯈꯣꯏꯁꯨ ꯑꯉꯝꯕꯗꯤ ꯈꯔ ꯈꯔ ꯇꯝꯖꯔꯦꯗꯅ ꯑꯆꯧ ꯑꯆꯧꯕ ꯄꯟꯗꯨꯅ ꯏꯃꯥ ꯏꯄꯥ ꯄꯥꯅ ꯄꯨꯖꯥꯔꯖꯅꯤ
ꯎꯝ
ꯑꯗꯨꯃꯥꯏꯅ ꯈꯜꯂꯦ ꯑꯩ ꯒ꯭ꯌꯥꯟ ꯇꯥꯔꯦ ꯇꯧꯔꯤꯁꯦ
ꯑꯗꯤ ꯃꯤꯁꯤꯡꯁꯦ ꯌꯥꯝ ꯋꯥꯅꯔꯦ ꯍꯧꯖꯤꯛꯀꯤ ꯃꯇꯝꯁꯦ
ꯎꯝ
ꯑꯩꯈꯒꯤ ꯍꯥꯏꯒꯗ꯭ꯔꯥ ꯀꯜꯂꯤꯕ ꯍꯥꯏ ꯍꯧꯖꯤ ꯐꯁꯦ ꯃꯅ ꯑꯗꯔꯦ ꯊꯥꯏꯅꯗꯤ ꯑꯄꯤꯕ ꯈꯔ ꯏꯃꯥ ꯏꯄꯥꯅ ꯀꯩꯅꯣ ꯇꯧꯔꯒ ꯑꯗꯨꯝ ꯄꯨꯅꯩ ꯑꯗꯒꯤꯗꯤ ꯍꯧꯖꯤꯛꯇꯤ ꯌꯦꯡꯉꯨꯅꯦ ꯐꯤꯖꯪ ꯈꯟꯕ ꯏꯃꯦ ꯑꯗꯨ ꯏꯃꯦ ꯆꯥꯅ ꯊꯛꯅꯕ ꯇꯧꯕꯁꯤꯗ
ꯑꯁ ꯄꯨꯔꯥ ꯀꯝꯕꯇ ꯆꯅꯤ
ꯑꯔꯩꯕ ꯃꯤꯗꯗꯤ ꯊꯥꯕ ꯑꯗꯨꯝ ꯂꯩꯇꯕ ꯑꯃꯗꯗꯤ ꯀꯌꯥꯝ ꯋꯥꯅ ꯁꯤꯜꯂꯝꯒꯅꯤ
ꯃꯥꯅꯦ ꯁꯨꯝꯗꯅ ꯈꯜꯂꯨ ꯈꯜꯂꯨꯕꯗꯀꯣ ꯊꯥꯏꯅꯒꯤ ꯆꯠꯅꯕꯤ ꯑꯁꯤ ꯍꯛꯇꯤꯡꯄꯣꯟꯒ ꯍꯥꯏꯔꯒ ꯔꯤꯖꯅꯥ ꯉꯧꯔꯒ
ꯑꯗꯨꯨꯅꯦ ꯆꯧ ꯈꯔ ꯍꯧꯔꯒ ꯑꯗꯨꯝ ꯆꯥꯃꯤꯟ ꯊꯛꯃꯤꯟꯅꯗꯅ ꯇꯧꯕꯗꯣ
ꯐꯅꯦꯛ ꯍꯥꯏꯗꯤ ꯐꯤ ꯐꯅꯦꯛ ꯐꯖꯕ ꯁꯦꯠꯇ꯭ꯔ ꯌꯥꯔꯦ ꯅꯠꯇ꯭ꯔꯥ ꯀꯅꯥꯗꯣ ꯑ ꯍꯧꯖꯤꯛꯇꯤ ꯌꯦꯡꯉꯣꯅꯦ ꯍꯩꯖꯤꯤꯡꯕꯒꯤ ꯐꯤ ꯂꯨꯍꯣꯡꯕꯒꯤ ꯐꯤ ꯍꯣꯒ ꯄꯁꯥ ꯈ ꯎꯕꯣꯏ ꯐꯤ
ꯍꯩꯖꯤꯡꯄꯣꯠꯁꯤꯗꯁꯨ ꯎꯝ ꯍꯩꯖꯤꯡꯄꯣꯠ ꯁꯤꯗꯁꯨ ꯅꯨꯄꯥ ꯃꯌꯨꯝ ꯂꯥꯛꯄꯒꯤ ꯑꯌꯨꯛ ꯌꯦꯦꯝꯃꯦ ꯑꯗꯗꯒꯤꯗꯤ ꯂꯅꯨꯡ ꯊꯤꯟꯒꯤꯁꯤꯗ ꯂꯉꯣꯅꯦ ꯑꯗꯨꯅ ꯑꯁ
ꯇ ꯆꯥꯎꯔꯤꯁꯦ
ꯑꯃꯔꯣꯝꯗ ꯑꯩꯗꯤ ꯑꯅꯝꯕꯅꯗꯤ ꯁꯝ ꯁꯤꯖꯤꯜꯂꯒ ꯀꯣ ꯇꯧ ꯌꯥꯗꯕ ꯈꯔ ꯈꯛ ꯇꯧꯕꯁꯦ ꯁꯤꯅꯅꯦ ꯐꯔꯦꯗꯥꯅ ꯈꯜꯂꯦ
ꯑꯁ ꯌ ꯑꯗꯨꯃꯥꯏꯅ ꯇꯧꯕꯗꯨꯅꯕꯨ ꯄꯥꯝꯃꯦ ꯏꯦꯛ ꯀꯛꯄ ꯑꯗꯨ ꯇꯧꯕ ꯀꯩꯗꯧꯔꯨꯗꯣꯝꯅꯣ
ꯎꯝ
ꯂꯨꯍꯣꯡꯕꯗꯨꯗꯕꯨꯨꯛ ꯕꯥꯔꯗꯦꯁꯨ ꯅꯠꯇꯦ
ꯈꯪꯗꯦ ꯏꯅꯥꯎ ꯈꯨꯨꯟꯕꯁꯤꯡꯁꯤꯅꯅꯦ
ꯃꯥꯅꯤ ꯑꯗꯩꯗꯤ ꯄꯣꯠꯂꯣꯏꯗꯨꯗ ꯍꯥꯏꯌꯣ ꯍꯧꯖꯤꯛ ꯌꯦꯡꯉꯣꯛꯄ ꯂꯥꯛꯑꯅꯤꯤ ꯃ ꯌꯥꯅꯤ ꯁꯣꯏꯗꯨꯗ ꯌꯦꯡꯉꯣ ꯂꯨꯄꯥ ꯂꯥꯛꯅꯤꯤ ꯃꯌꯥ ꯇꯥꯔꯦ ꯍꯥꯏꯕ
ꯇꯥꯔꯦ ꯑꯣ ꯍꯥꯏꯕꯅꯤ ꯅꯨꯄꯥꯒꯤ ꯃꯌꯨꯝ ꯅꯨꯄꯥ ꯃꯌꯨꯝ ꯄꯤꯕꯅꯤ ꯍꯥꯏꯕ ꯋꯥꯅꯤ ꯑꯗꯨ ꯂꯩꯕ ꯃꯤꯗꯗꯤ ꯐꯩꯌꯦꯕ ꯂꯩꯇꯕꯗꯗꯤ ꯄꯨꯟꯅꯧꯃꯤꯟꯅꯔ ꯑꯗꯨꯏ ꯅꯠꯇ꯭ꯔꯥ ꯇ
ꯈꯜꯂꯨꯕꯗ ꯌꯥꯝ ꯇꯜꯂꯤꯗ ꯂꯣꯡꯉꯛꯀꯅꯤ ꯈꯟꯕꯗꯀꯣ ꯑꯊꯥ ꯃꯌꯥꯝ ꯁꯌꯥꯅ ꯄꯩꯁꯥꯗ ꯣꯕ ꯣꯕ ꯊꯣꯛ ꯇꯣꯏ ꯑꯋꯥ
ꯍꯩꯗꯨꯅꯤ
ꯀꯔꯤꯅꯣꯅ ꯌꯥꯅꯕ ꯑꯩꯗꯤ ꯃꯤꯅ ꯅꯣꯛꯅꯅꯤ ꯊꯣꯛꯣꯛꯑꯣ ꯌꯥꯅ ꯌꯥꯕ ꯈꯜꯂꯤ ꯆꯠꯂꯦꯕ ꯑꯩ
ꯃꯥꯅꯦ ꯏꯁꯥꯒꯤ ꯀ ꯇꯥꯏꯌꯦ ꯇꯥꯏꯌꯦ ꯁꯒꯦ ꯄꯥꯝꯕꯅꯤ ꯇꯧꯒꯗꯕꯅꯤ ꯑꯗꯨꯃꯥꯏꯅ ꯈꯔ ꯑꯗꯨ ꯃꯌꯥꯝꯒꯤ ꯆꯠꯅꯕꯤ ꯏꯟꯅꯕ ꯍꯣꯠꯅꯕ ꯄꯩꯁꯥ ꯃꯌꯥꯝ ꯄꯨꯁꯤ ꯊꯜꯂꯅꯤ ꯑꯗꯒꯤꯗꯤ ꯃꯃꯥ ꯃꯄꯥꯁꯨ ꯍꯧꯕ ꯃꯤꯒꯤ ꯅꯨꯄꯥ ꯃꯌꯨꯝꯗꯨꯗꯁꯨ ꯑꯃꯨꯛ ꯃꯊꯥ ꯁꯥꯍꯟꯕ ꯅꯦꯦ ꯍꯣꯏ ꯍꯧꯖꯤꯛ ꯄꯩꯁꯥ ꯇꯥꯟꯗꯕ ꯌꯥꯗꯕꯅꯤ ꯄꯩꯁꯥ ꯊꯣꯛꯄ ꯌꯥꯕ ꯀꯩꯗꯧꯕ ꯌꯥꯕ ꯇꯧꯗꯕ ꯌꯥꯗꯕꯅꯦ ꯑꯩꯣꯏ
ꯑꯗꯩꯗꯤ ꯅꯨꯄꯥ ꯃ ꯌꯨꯝꯗ ꯄꯤꯒꯗꯕꯅꯤ ꯅꯨꯄꯥꯒꯤ ꯀꯔꯤꯝ ꯈꯠꯇꯕꯗ ꯑꯇꯥꯡ ꯑꯇꯥꯡ ꯍꯦꯛꯇ ꯇꯧꯕ ꯌꯥꯕ ꯅꯠꯇꯦ
ꯃꯥꯅꯦ ꯇꯧꯅꯤꯡꯉꯦꯗꯅ ꯇꯧꯕꯁꯨ ꯌꯥꯎꯔꯤꯅꯦ ꯎꯝ ꯃꯥꯅꯤ ꯄꯣꯠꯂꯣꯏ ꯂꯥꯛ ꯃꯌꯥ ꯁꯦꯠꯂꯦ ꯈꯜꯂꯣ ꯆꯥꯅꯕ ꯊꯛꯅꯕꯁꯨ ꯑꯃꯨꯛ ꯊꯕꯤ ꯀꯥꯟꯅꯕꯗꯨꯗꯁꯨ ꯄꯩꯁꯥꯖꯦ
ꯃꯥꯅꯦ ꯆꯪꯉꯤꯕꯅꯦ ꯅꯣꯡꯉꯥꯟꯕꯩ ꯆꯃꯨ
ꯃꯥꯅꯤ ꯆꯥꯛꯀꯧꯕꯒꯤꯁꯨ ꯑꯃꯨꯛ
ꯑꯗꯨꯠꯄꯣꯔꯒꯤ ꯆꯥꯅꯕ ꯑꯃꯨꯛ
ꯃꯥ ꯃꯅꯝ ꯃꯅꯝ ꯃꯅꯝ ꯃꯅꯝ ꯏꯟꯁꯤꯟꯕꯗꯨꯗꯤ
ꯣꯔꯣꯔ ꯃꯃꯥꯟꯅꯕꯕꯨꯣꯒꯤ ꯆ ꯅꯕꯒꯤꯖꯣ
ꯎꯝ ꯎꯝ
ꯣꯡꯃꯦ ꯈꯪꯗꯦ ꯈꯪꯉꯕ ꯗꯤꯛꯃꯜꯂꯤ ꯔꯅꯤꯌꯗꯥꯅꯤ
ꯋꯥ ꯈꯪꯗꯦ ꯃꯤꯒꯤ ꯊꯧꯗꯣꯛ ꯆꯠꯇꯕꯅ
ꯇꯧꯗꯣꯔꯤꯕꯅꯤ
ꯍ ꯍꯣꯏ ꯉꯥꯡꯅꯕꯤꯗꯣꯏꯅꯦ ꯅꯣꯛꯅꯕꯤꯕꯗꯤ ꯃꯌꯥꯝ ꯑꯃ ꯃꯇꯦꯡꯥꯡꯕꯤ ꯄꯅꯐꯝ ꯑꯝꯗ ꯌꯥꯎꯗꯕ
ꯌꯥꯎꯗꯕ ꯃꯌꯥꯝꯒꯤ ꯀꯨꯝꯍꯩꯅꯤ ꯂꯨꯍꯣꯡꯕꯁꯦ ꯄꯨꯔꯥ
ꯍ ꯑꯃꯗ ꯀꯅꯥꯀ
ꯎꯝ
ꯕꯣꯔꯁꯨ ꯆꯥꯎꯕ
ꯑꯝ
ꯎꯝ ꯐꯖꯈ꯭ꯔꯕ ꯂꯨꯍꯣꯡꯕ ꯍꯥꯏꯕꯒꯤ ꯋꯥꯍꯟꯊꯣꯛꯁꯤꯗꯤ ꯀꯔꯤꯝ ꯈꯪꯅꯗꯦꯕ ꯂꯛꯖꯔꯤꯗ ꯑꯃꯗ ꯑꯃꯗꯅ ꯂꯣꯏ ꯂꯩꯈ꯭ꯔꯦ ꯃꯤꯈꯩꯗ ꯎꯃꯩ ꯃꯟꯊꯦꯕ ꯃꯌꯥꯝꯒꯤ ꯒ꯭ꯌꯥꯟ ꯇꯥꯗꯦꯕ ꯇꯧꯅꯔꯤꯣ ꯊꯃꯒꯦ
ꯈ ꯇꯌꯦ ꯇꯥꯏꯌꯦ
ꯄꯨꯡꯁꯨ ꯊꯤꯟꯖꯤꯜꯂꯛꯑꯦ ꯊꯝꯃꯒꯦ
ꯍꯣꯏ ꯍꯣꯏ ꯑꯃꯨꯛ ꯍꯌꯦꯡ ꯑꯃꯨꯛ ꯁꯥꯟꯅꯔꯁꯦ ꯑꯥ ꯊꯝꯃꯦ ꯊꯝꯃꯦ ꯑꯩꯁꯨ ꯑꯧ